ꯍꯜꯂꯣ
ꯀꯩꯗꯧꯔꯤꯅꯣ
ꯐꯝꯂꯒ ꯂꯩꯌꯦ ꯅꯪꯗꯤ
ꯑꯩꯗꯤ ꯑꯩꯁꯨ ꯐꯝꯃꯒ ꯂꯩꯌꯦ
ꯑꯁ ꯅꯨꯡꯉꯥꯏꯔꯦꯅ ꯑꯗꯨꯗꯤ ꯅꯨꯡꯉꯥꯏꯌꯦ ꯍꯥꯏ ꯇꯥꯔꯦ ꯍꯣꯏ
ꯑꯥ ꯅꯨꯡꯉꯥꯏ ꯅꯨꯡꯉꯥꯏꯅ ꯂꯩꯒꯗꯕꯅꯤ
ꯍꯣꯏ ꯅꯨꯉꯥꯏꯅ ꯂꯩꯒꯗꯕꯅꯤ ꯎꯄꯥꯏ ꯂꯩꯇꯦꯅ
ꯑꯥ ꯎꯄꯥꯏ ꯂꯩꯇꯕ ꯎꯄꯥꯏ ꯂꯩꯇꯕꯅꯤꯅ ꯑꯍꯝ ꯀꯩꯀꯩ ꯀꯩꯀꯩ ꯁꯨꯔꯤꯒꯦ ꯍꯟꯗꯛ
ꯑꯩ ꯃꯄꯥꯟꯗ ꯊꯕꯛ ꯃꯆꯥ ꯃꯆꯥ ꯑꯗꯨꯝ ꯇꯧꯔꯒ ꯂꯩꯌꯦ ꯅꯪꯗꯤ
ꯃꯄꯥꯟ ꯍꯥꯏꯗꯤ ꯑꯣ ꯅꯊꯟꯗꯔꯣ
ꯊꯕꯛ ꯃꯐꯝꯗꯗꯤ ꯍꯌꯦ ꯏꯇꯣꯝꯇꯅꯤ ꯍꯣꯏ ꯑꯗꯨꯒ ꯂꯩꯃꯤꯟꯅꯕ ꯑꯥ ꯑꯩ ꯑꯩꯒꯤ ꯏꯃꯥꯟꯅꯕ ꯑꯃꯒ
ꯎꯝ ꯅꯨꯡꯉꯥꯏꯔꯝꯃꯅꯤ ꯅꯨꯡꯉꯥꯏꯔꯝꯅꯤꯅꯦꯀꯣ ꯅꯣꯏ ꯊꯕꯛ
ꯁꯪꯗꯦꯗ ꯅꯨꯡꯉꯥꯏꯌꯦ ꯍꯩꯒꯦꯔꯥ ꯅꯨꯡꯉꯥꯏꯗꯦ ꯍꯩꯒꯦꯔꯥ
ꯍꯤꯍꯤ
ꯅꯨꯡꯉꯥꯏꯌꯦ ꯍꯥꯏ ꯇꯥꯔꯦ ꯍꯣꯏ
ꯅꯨꯡꯉꯥꯏ ꯍꯥꯏꯕ ꯇꯥ ꯎꯝ
ꯎꯄꯥꯏ ꯂꯩꯇꯦꯗꯅ
ꯎꯝ ꯀꯩ ꯃꯊꯦꯜ ꯆꯥꯔꯒꯦ ꯉꯁꯤꯗꯤ
ꯉꯁꯤꯗꯤ ꯈꯥꯃꯦꯟꯒ ꯑꯂꯨ ꯆꯥꯏ
ꯑꯣ ꯑꯣ
ꯎꯝ ꯅꯪꯗꯤ
ꯆꯞ ꯃꯥꯟꯅꯩꯌꯦ ꯑꯩꯈꯧꯏ
ꯑꯁ ꯑ ꯑꯗꯨꯕꯨꯗꯤ ꯗꯥꯎ ꯌꯥꯝ ꯐꯩꯌꯦꯅ
ꯍꯤꯍꯤ ꯌꯨꯝ ꯅꯣꯏ ꯑꯁ ꯒ꯭ꯌꯥꯟ ꯇꯥꯗ꯭ꯔꯤꯗ ꯍꯤꯍꯤ ꯅꯣꯏ ꯃꯤ ꯀꯌꯥ ꯆꯥꯔꯤꯅꯣ
ꯍꯝ
ꯃꯤ ꯀꯌꯥ ꯆꯥꯔꯤꯅꯣ
ꯃꯤ ꯀꯌꯥ ꯆꯥꯔꯤꯅꯣ ꯍꯥꯏꯁꯦ ꯀꯔꯤꯅꯣ ꯒ꯭ꯌꯥꯟ ꯇꯥꯗꯦꯗ
ꯅꯣꯏ ꯃꯤ ꯀꯌꯥ ꯂꯩꯔꯤꯅꯣ ꯍꯥꯏꯕ
ꯑꯣ ꯑꯣ ꯑꯩꯒꯤ ꯑꯩꯈꯣꯏꯁꯦ ꯃꯤ ꯑꯩꯒ ꯑꯩ ꯏꯃꯥꯟꯅꯕꯒ
ꯑꯣ
ꯅꯪꯗꯤ
ꯑꯩꯗꯤ ꯑꯩ ꯊꯟꯗꯅꯤꯗ ꯍꯧꯖꯤꯛꯇꯤ
ꯑꯣ ꯏꯊꯟꯇ ꯂꯩꯕ ꯅꯨꯡꯉꯥꯏꯔꯅꯤꯗ
ꯎꯝ ꯅꯣꯏ ꯋꯥꯜ ꯑꯥ ꯕꯣꯜꯒ ꯌꯦꯡꯗ꯭ꯔꯣ
ꯕꯣꯜ ꯌꯦꯡꯗ꯭ꯔꯗꯤ
ꯀꯅꯥꯗ ꯁꯞꯄꯣꯔꯠ ꯇꯧꯔꯤꯅꯣ
ꯑꯩꯗꯤ ꯑꯪꯀꯔꯥ ꯑꯪꯀꯔꯥ ꯃꯩꯁꯤꯗ ꯁꯞꯄꯣꯔꯠ ꯇꯧꯕꯅꯤꯗ
ꯍꯥ ꯍꯥꯍ ꯥ
ꯑꯪꯀꯔꯥ ꯑꯪꯀꯔꯥ ꯃꯦꯠꯁꯤ ꯑꯪꯀꯔꯥ ꯃꯦꯠꯁꯤ ꯉꯁꯤ ꯁꯥꯟꯅꯥꯒꯅꯤꯅ ꯑꯥ ꯍꯌꯦꯡ ꯑꯌꯨꯛꯇ ꯆꯥꯟꯅꯒꯅꯤꯅ ꯊ꯭ꯔꯤ ꯊꯥꯔꯇꯤꯗ
ꯎꯝ
ꯇꯨꯝ ꯇꯨꯝꯗ꯭ꯔꯒ ꯑꯗꯨꯝ ꯌꯦꯡꯉꯒ ꯂꯩꯔꯗꯤ
ꯎꯝ ꯅꯨꯡꯉꯥꯏꯔꯦꯅꯦ
ꯃꯥꯒꯤ ꯃꯦꯠꯁꯄꯨꯗꯤ ꯏꯁꯀꯤꯞ ꯇꯧꯕ ꯉꯝꯂꯣꯏ ꯑꯩꯗꯤ ꯇꯨꯝꯕ ꯌꯥꯔꯣꯏꯕ ꯃꯥꯒꯤ ꯌꯨꯝ ꯏꯁꯀꯤꯞ ꯇꯧꯔꯗꯤ
ꯌꯦꯡꯍꯧꯗ꯭ꯔꯗꯤ ꯂꯩꯕ ꯉꯝꯗꯕ
ꯍꯣꯏ ꯁꯣꯝꯗꯤ ꯀꯅꯥꯗ ꯁꯞꯄꯣꯔꯠ ꯇꯧꯕꯅꯣ
ꯑꯩꯗꯤ ꯎꯝ ꯉꯛ ꯑꯉꯝ ꯑꯉꯝꯕꯗ ꯁꯞꯄꯣꯔꯠ ꯇꯧꯔꯤꯅꯦ
ꯑꯁ ꯅꯪꯒꯤꯅ ꯍꯦꯟꯅ ꯐꯩꯌꯦꯅꯦ ꯅꯪꯒꯤ
ꯑꯩꯒꯤꯅ ꯐꯠꯇ꯭ꯔꯣ
ꯍꯣꯏ ꯈꯠꯅꯅꯤꯡꯉꯥꯏꯁꯨ ꯂꯩ
ꯈꯠꯅꯅꯤꯡꯉꯥꯏꯁꯨ ꯂꯩꯔꯔꯣꯏ ꯅꯨꯡꯉꯥꯏꯇꯕꯁꯨ ꯂꯩꯔꯔꯣꯏ
ꯍꯣꯏ ꯍꯣꯏ ꯃꯥꯅꯦ ꯃꯥꯅꯦ
ꯑꯩꯁꯨ ꯅꯪꯒꯨꯝꯅ ꯇꯧꯅꯤꯡꯉꯦꯗ
ꯎꯝ ꯅꯪꯗꯤ ꯂꯩꯔꯕꯅꯤꯅ ꯎꯄꯥꯏ ꯂꯩꯔꯝꯃꯔꯣꯏ
ꯑꯁ ꯑꯩꯈꯣꯏꯗꯤ ꯑꯩꯗꯤ ꯕꯤꯛ ꯐꯦꯟꯁꯅꯦ ꯃꯤꯦꯁꯤꯒꯤꯀꯣ
ꯑꯣ ꯅꯪꯗꯤ ꯁꯥꯟꯅꯕ ꯍꯩꯕ꯭ꯔꯣ
ꯁꯥꯟꯅꯕ ꯍꯩꯇꯦꯗ ꯑꯗꯨꯝ ꯁꯥꯟꯅꯗꯤ ꯁꯥꯟꯅꯌꯦꯦ ꯐꯨꯠꯕꯣꯜꯕꯨꯗꯤ ꯑꯉꯥꯡ ꯑꯣꯏꯔꯤꯉꯩꯗꯗꯤ ꯑꯗꯨꯝ ꯁꯥꯟꯅ ꯁꯥꯟꯅꯗꯤ ꯁꯥꯟꯅꯕꯅꯤꯗ
ꯑꯥ
ꯈꯣꯏ ꯀꯣꯔꯣꯅꯥ ꯃꯇꯝꯗꯨ
ꯎꯝ
ꯀꯣꯔꯣꯅꯥ ꯃꯇꯝꯗ ꯈꯨꯟꯗ ꯂꯩꯔꯒ ꯑꯁ ꯑꯩꯈꯣꯏ ꯀꯥꯡꯕꯨꯒ ꯑꯩꯈꯣꯏ ꯏꯌꯥꯝꯕ ꯀꯥꯡꯕꯨꯒꯀꯣ ꯑꯗꯨꯝ ꯇꯧꯒꯅꯤ ꯃꯣꯏꯅ ꯁꯨꯝ ꯉꯝꯕ ꯑꯩꯈꯣꯏꯅꯁꯨ ꯉꯝꯃ ꯀꯥꯟꯗ ꯍꯨꯏ ꯍꯨꯏꯒꯨꯝꯕ ꯆꯥꯒꯅꯤ ꯑꯗꯨꯒ ꯉꯥꯅꯨ ꯌꯦꯟ ꯑꯗꯨꯝ ꯂꯩꯃꯤꯟꯅꯔꯒ ꯑꯁ ꯅꯨꯡꯉꯥꯏꯕꯅꯦꯍꯦ ꯀꯣꯔꯣꯅꯥ ꯃꯇꯝꯗ
ꯍꯥꯏꯗꯤ ꯈꯨꯟ ꯈꯨꯗꯤꯡꯃꯛ ꯑꯥ ꯈꯨꯟꯒꯤ ꯃꯤ ꯈꯨꯗꯤꯡꯗꯣ
ꯍꯣꯏ
ꯑꯗꯨꯝ ꯂꯥꯛꯈ꯭ꯔꯦꯅ
ꯎꯝ ꯆꯠꯊꯣꯛ ꯆꯠꯁꯤꯟ ꯌꯥꯗ꯭ꯔꯕꯅꯤꯅ ꯑꯗꯨꯝ ꯅꯨꯡꯉꯥꯏꯕꯅꯤꯅꯦ ꯑꯃꯨꯛ
ꯍꯣꯏ ꯄꯨꯟꯕꯁꯨ ꯐꯪꯂꯦ
ꯎꯝ
ꯎꯝ ꯑꯁ ꯀꯣꯔꯣꯅꯥ ꯃꯇꯝꯗꯗꯤ ꯑꯁ ꯌꯥꯝ ꯅꯨꯡꯉꯥꯏ ꯑꯁꯦꯡꯕ ꯑꯃꯔꯣꯝ ꯑꯃꯔꯣꯝꯗꯗꯤ ꯅꯨꯡꯉꯥꯏꯇꯦ ꯑꯃꯔꯣꯝꯗ ꯌꯥꯝ ꯅꯨꯡꯉꯥꯏꯌꯦꯕ
ꯎꯝ ꯎꯝ
ꯆꯠꯊꯧꯕ ꯑꯗꯨꯝ ꯇꯧꯕꯗꯣ
ꯍꯣꯏ
ꯑꯗꯨꯒꯤ ꯈꯔ ꯋꯥꯏꯑꯦꯕ ꯅꯠꯇ꯭ꯔ ꯈꯨꯟꯗ ꯑꯗꯨꯝ ꯂꯩꯕꯅ ꯅꯨꯡꯉꯥꯏꯗ
ꯎꯝ
ꯁꯨ ꯍꯟꯗꯛꯀꯤ ꯆꯍꯤ ꯆꯍꯤꯗꯤ ꯈꯨꯨꯟꯗ ꯍꯥꯂꯛꯈꯔꯥꯅꯤ ꯃꯄꯥꯟꯗ ꯂꯩꯁꯤ ꯇꯜꯂꯦ
ꯅꯨꯡꯉꯥꯏꯗ꯭ꯔꯣ ꯑꯗꯨꯅ
ꯀꯗꯥꯏꯗꯒꯤ ꯑꯃꯔꯣꯝꯗ ꯅꯨꯡꯉꯥꯏ ꯑꯃꯔꯣꯝꯗ ꯐꯦꯃꯤꯂꯤꯒꯤ ꯇꯥꯏꯝꯗ ꯑꯗꯨꯝ ꯄꯨꯟꯕ ꯐꯪꯗꯦꯅ ꯐꯦꯃꯤꯂꯤꯗ ꯑꯗꯨꯒ ꯆꯥꯕ ꯊꯛꯄ ꯆꯥꯛ ꯌꯦꯟꯁꯥꯡꯗꯣ ꯃꯣꯏ ꯃꯣꯏꯒꯤ ꯑꯩꯈꯣꯏ ꯑꯩꯈꯣꯏꯒꯤ ꯌꯦꯟꯁꯥꯡ ꯃꯣꯏꯒꯤ ꯌꯦꯟꯁꯥꯡꯗ ꯌꯥꯝ ꯇꯣꯡꯉꯥꯜꯂꯦꯅ
ꯈꯨꯟ ꯈꯨꯟꯗ ꯂꯩꯕꯁꯨ ꯅꯨꯡꯉꯥꯏ ꯃꯄꯥꯟ ꯊꯣꯛꯄꯁꯨ ꯅꯨꯡꯉꯥꯏ ꯑꯥ
ꯌꯨꯝꯗ ꯂꯩꯕꯒꯤ ꯍꯦꯟꯅ ꯅꯨꯡꯉꯥꯏꯗ
ꯑꯥ
ꯍꯜꯂꯛꯅꯤꯡꯕꯅ ꯊꯣꯛꯅꯤꯡꯕꯅ ꯊꯣꯛꯅꯤꯡꯕꯅ ꯂꯣꯏꯔꯦ ꯑꯩ ꯑꯁ
ꯎꯝ ꯑꯗꯨꯗꯁꯨ ꯑꯗꯨꯝ ꯅꯨꯡꯉꯥꯏꯇ꯭ꯔꯣ ꯍꯥꯏꯁꯦ
ꯑꯗꯨꯝ ꯅꯨꯡꯉꯥꯏꯗꯤ ꯅꯨꯡꯉꯥꯏꯌꯦ ꯍꯣꯏ ꯅꯨꯡꯉꯥꯏꯋꯦ ꯍꯥꯏꯩꯕꯗꯤ ꯑꯗꯨꯝ ꯄꯩꯁꯥꯗꯤ ꯑꯗꯨꯝ ꯊꯣꯛꯑꯦꯅ ꯏꯁꯥꯒꯤ ꯄꯣꯀꯦꯠ ꯃꯅꯤꯒꯤꯗꯤ ꯑꯗꯨꯝ ꯊꯣꯛꯑꯦꯅ ꯑꯗꯨ ꯔꯣꯝꯗꯗꯤ ꯑꯗꯨꯝ ꯅꯨꯡꯉꯥꯏꯗ ꯑꯗꯨꯒ ꯅꯨꯡꯉꯥꯏꯅ ꯉꯣ ꯐꯦꯃꯤꯂꯤꯒ ꯑꯗꯨꯒ ꯏꯃꯥꯟꯅꯕꯤ ꯑꯥꯑꯩꯈꯣꯏꯒꯤ ꯃꯔꯨꯞꯁꯤꯡꯅ ꯄꯨꯟꯕ ꯐꯪꯗꯅ ꯑꯗꯨꯝ ꯐ꯭ꯔꯤꯗꯝ ꯐꯪꯗꯦꯅ ꯑꯗꯨꯒꯤꯅꯦꯕ ꯕꯦꯛꯒ꯭ꯔꯥꯎꯟꯖꯤ ꯌꯥꯕ꯭ꯔꯣ
ꯌꯥꯏꯌꯦ ꯑꯥ ꯀꯩꯒꯤꯅꯣ
ꯅꯠꯇꯦ
ꯅꯪ
ꯀꯩꯅꯣ
ꯈꯔ-ꯈꯔꯗꯤ ꯑꯗꯨꯝ
ꯇꯥꯕ꯭ꯔꯣ
ꯎꯪꯎꯪ
ꯀꯩꯅꯣ ꯀꯩꯅꯣ ꯍꯥꯏꯌꯣ ꯍꯥꯏꯌꯣ ꯅꯪ ꯍꯥꯏꯗꯣ ꯕꯦꯛꯒ꯭ꯔꯥꯎꯟꯂꯣ
ꯌꯥꯕ꯭ꯔꯣ ꯀꯩꯀꯩ ꯍꯣ ꯅꯥꯔꯒ ꯂꯩꯕ꯭ꯔꯣ ꯅꯪꯗꯤ
ꯀꯩꯁꯨ ꯍꯣꯠꯅꯗꯦꯗ ꯑꯗꯨꯝ ꯂꯩꯌꯦꯌꯨꯝꯗ ꯀꯩꯁꯨ ꯇꯧꯗꯦ
ꯀꯩꯁꯨ ꯇꯧꯅꯤꯡꯉꯥꯏ ꯂꯩꯇꯕꯅꯤꯅ ꯊꯕꯛꯁꯨ ꯍꯣꯠꯅꯗ꯭ꯔꯦ ꯑꯗꯨꯝ ꯌꯨꯝꯗ ꯑꯗꯨꯝ ꯂꯩꯔꯦ
ꯑꯗꯨꯗꯤ ꯅꯪ- ꯅꯪꯒꯤ ꯅꯪꯒꯤ ꯑꯦꯝꯗꯤ ꯊꯕꯛꯁꯨ ꯇꯧꯗ꯭ꯔꯒ ꯑꯗꯨꯝ ꯌꯨꯝꯗ ꯂꯩꯔꯒ ꯇꯣꯂꯣꯞ ꯐꯪꯅꯤꯡꯉꯩ ꯑꯥꯁ ꯑꯗꯨꯗꯤ ꯄ꯭ꯔꯤꯊꯤꯕꯤꯗ ꯐꯪꯕ ꯃꯤ ꯍꯧꯖꯤꯛꯐꯥꯎ ꯇꯥꯗ꯭ꯔꯤꯕꯣ ꯑꯗꯨꯒꯨꯝꯕꯗꯣ
ꯑꯩ ꯑꯩꯅ ꯑꯍꯥꯟꯕ ꯑꯣꯏꯔꯝꯅꯦ ꯑꯪ
ꯒꯦꯅꯤꯁ ꯔꯦꯀꯣꯔꯠꯇꯥ ꯆꯪꯕ ꯌꯥꯔꯅꯤꯅꯦ ꯀꯥꯔꯣꯝꯗꯒꯤꯅꯣ ꯑꯁꯣꯝꯗꯤ ꯍꯥꯏꯗꯤ ꯑꯦꯔꯤꯌꯥꯗꯣ-ꯑꯦꯔꯤꯌꯥꯗꯣ ꯆꯤꯡꯗꯒꯤꯔꯥ ꯆꯤꯡꯗꯒꯤꯔꯥ ꯇꯝꯄꯥꯛꯇꯒꯤꯔꯥ ꯑꯣ ꯐꯤꯐꯇꯤ ꯐꯤꯐꯇꯤꯔꯣ ꯎꯝ ꯑꯠꯁꯥ ꯑꯠꯁꯥ
ꯆꯤꯡꯗꯗꯤ ꯀꯔꯣꯝꯗ ꯇꯥꯗꯣꯏꯕ ꯆꯤꯡꯗꯨꯗꯤꯀꯣ
ꯎꯝ
ꯀꯔꯣꯝꯗ ꯇꯥꯗꯣꯏꯕ ꯅꯪꯒꯤ ꯈꯨꯟꯗꯣ ꯑꯩꯗꯤ ꯑꯦꯛꯖꯦꯛ ꯅꯠꯇ꯭ꯔꯁꯨꯀꯣ
ꯎꯝ
ꯀ꯭ꯔꯝꯕ ꯑꯦꯔꯤꯌꯥ ꯀꯔꯝꯕ ꯕꯣꯔꯗꯔ ꯑꯦꯛꯖꯦꯛꯇꯤ ꯍꯥꯏꯒꯅꯨ
ꯃꯊꯛꯇꯒꯤ ꯂꯥꯛꯄꯗ
ꯃꯊꯛꯇ ꯁꯤ ꯂꯥꯛꯄ ꯃꯊꯛꯁꯤ ꯌꯥꯝ ꯂꯩꯌꯤꯅ ꯕꯤꯁꯨꯟ ꯁ꯭ꯀꯨꯜ ꯁ꯭ꯀꯨꯜ ꯋꯦꯁ ꯇꯔꯥ ꯋꯦꯁ ꯇꯔꯥ ꯅꯠꯇ꯭ꯔꯒ ꯏꯁ ꯇꯔꯥ ꯑꯠꯆꯥ ꯆꯥ ꯆꯥ ꯆꯥ ꯢꯆꯜꯗꯤ ꯈꯪꯉꯦ ꯈꯪꯉꯦ
ꯅꯪꯗꯤ ꯏꯁ ꯔꯣꯝꯗꯒꯤꯔꯣ ꯅꯪꯁꯨ
ꯑꯩꯗꯤ ꯋꯦꯁꯅꯦ
ꯑꯣ
ꯋꯦꯁ ꯆꯤꯡꯅꯀꯣ ꯋꯦꯁ ꯆꯤꯡꯅ
ꯑꯣ ꯑꯣ
ꯎꯝ ꯋꯥꯔꯤꯗꯤ ꯅꯨꯡꯉꯥꯏꯍꯦ ꯉꯖꯥꯏꯁꯨ ꯉꯁꯥꯏꯁꯨ ꯅꯨꯄꯤ ꯅꯨꯄꯤ ꯑꯃꯒ ꯑꯩꯒ ꯋꯥꯔꯤ ꯁꯥꯟꯅꯕꯅꯦꯕ
ꯎꯝ
ꯑꯗꯨꯝ ꯋꯥꯔꯤꯗꯤ ꯑꯗꯨꯝ ꯅꯨꯡꯉꯥꯏꯕꯅꯤ ꯑꯩꯗꯤ ꯑꯗꯨꯝ ꯖꯣꯂꯤ ꯖꯣꯂꯤ ꯇꯥꯏꯞꯇ ꯅꯨꯡꯉꯥꯏꯕ ꯍꯥꯏꯗꯤ ꯋꯔꯤ ꯁꯥꯕꯗꯣꯀꯣ
ꯎꯝ
ꯇꯧꯕꯁꯦ ꯑꯗꯨꯝ ꯅꯨꯡꯉꯥꯏꯌꯦꯅꯥ ꯍꯥꯏꯗꯤ ꯁꯤꯔꯤꯌꯁ ꯌꯥꯝ ꯇꯧꯔꯗꯤ ꯅꯨꯡꯉꯥꯏ
ꯍꯣꯏ ꯁꯤꯔꯤꯌꯁ ꯇꯧꯃꯜꯂꯁꯨ ꯑꯁ ꯋꯥꯔꯤ ꯁꯥꯐꯝꯒ ꯈꯪꯗꯦꯗ
ꯍꯣꯢ ꯃꯇꯥꯡ ꯑꯗꯨꯝ ꯂꯩꯌꯦ ꯑꯩꯅ ꯁꯤꯔꯤꯌꯁ ꯇꯧꯔꯤꯉꯩ ꯃꯇꯥꯡ ꯃ ꯇꯥꯡ ꯑꯗꯨ
ꯃꯇꯥꯡ ꯃꯇꯝꯅ ꯄꯨꯔꯛꯄꯅꯤ ꯀꯌꯥ
ꯑꯗꯨ ꯑꯩ ꯅꯪꯉꯣꯟꯗ ꯔꯤꯀ꯭ꯋꯦꯁ ꯑꯃ ꯇꯧꯒꯦꯅꯦ ꯑꯩꯈꯣꯏ ꯑꯦ